ꯍꯜ
ꯍꯜꯂꯣ
ꯀꯅꯥꯅꯣ
ꯃꯥ ꯇꯥꯔꯤꯌꯦ
ꯇꯥꯗꯕ꯭ꯔꯥ
ꯇꯞꯅ ꯇꯥꯏ
ꯇꯞꯅ
ꯑꯥ
ꯏꯌꯥꯔꯄꯤꯁ ꯍꯥꯞꯄ ꯇꯥꯕ꯭ꯔ ꯌꯦꯡꯉꯨꯀꯣ ꯇꯥꯕ
ꯆꯈꯤꯇꯅꯁꯁꯨ ꯍꯉꯅꯦ ꯏꯁꯄꯤ ꯈꯔ
ꯉꯥꯞꯊꯣꯛꯈ꯭ꯔꯕ ꯍꯂꯣ
ꯑꯦꯝ ꯄꯤ ꯑꯦ
ꯌꯥꯝꯃꯅꯨ ꯆꯪꯗꯣꯔꯛ ꯑꯝꯀꯗ ꯎꯆ ꯎꯆꯦ
ꯃꯥꯡꯉꯅꯤ ꯑꯗꯨꯗꯤ ꯑꯗꯨꯝ ꯉꯥꯡꯉꯣ ꯌꯥꯔꯦ ꯈꯤꯇꯪ ꯀꯟꯅ ꯏꯁꯄꯣꯠ ꯑꯃ ꯊꯤꯌꯣ ꯑꯩꯈꯣꯏ ꯅꯥꯎꯒꯤꯁꯨ ꯉꯔꯥꯡ ꯑꯗꯨꯃꯥꯏꯅ ꯇꯧꯋꯦꯕ
ꯄꯣꯠ ꯑꯃ
ꯎꯝ ꯁ꯭ꯄꯤꯀꯔꯗꯨꯗꯅꯦ ꯁ꯭ꯄꯣꯠ
ꯆꯍꯤ ꯆꯍꯤ ꯇ꯭ꯔꯃꯥ ꯁꯅꯗꯤ ꯌꯥꯗ ꯍꯥꯏ ꯆꯂꯥꯏꯅ
ꯀꯩꯕ
ꯆꯍꯤ ꯇꯔꯥꯅꯤꯄꯥꯟ ꯁꯨꯗꯗꯤ ꯌꯥꯗꯦ ꯌꯥꯗꯣꯏꯅꯦ
ꯀꯩꯩꯅ ꯇꯥꯏꯝ ꯄꯥꯏꯁꯇꯗ ꯇꯗꯤ
ꯀꯩꯅꯣꯅ ꯍꯥꯏꯅꯤ ꯀꯩꯕ ꯅꯦꯍꯥ ꯍꯥꯏꯕ ꯃꯥꯅ ꯍꯥꯏꯅꯤ ꯆꯍꯤ ꯇꯔꯥꯅꯤꯄꯜ ꯁꯨꯕ ꯑꯣꯏꯗꯕꯅꯦ ꯍꯥꯏꯕ ꯐꯣꯟ ꯇꯧꯔꯦ ꯃꯤꯗꯣ
ꯑꯥ ꯑꯥ ꯑꯥ ꯌꯥꯗꯃꯦ ꯅ ꯇꯌꯦꯝ ꯄꯟ ꯁꯗꯕ꯭ꯔꯥ
ꯑꯗꯨꯗꯦ ꯅꯣꯏꯅ ꯅꯅꯥꯎꯕ ꯍꯥꯕꯛꯑꯁꯨ ꯄꯨꯔꯕ ꯍꯥꯕ
ꯨꯔꯦ ꯍꯦꯂꯦ
ꯇ ꯑꯗꯨꯗꯔꯕ
ꯈꯤꯇꯪꯗꯤ ꯇꯥꯏꯑꯦ ꯈꯤꯇꯪ ꯇꯞꯄꯦ ꯌꯥꯗ ꯑꯣꯏꯔꯣꯡꯒꯦ ꯇꯞꯄꯦꯅꯪ ꯍꯦꯟꯅ ꯈꯥꯗ ꯉꯥꯡꯉꯩꯔꯥ
ꯉꯠꯇꯌꯥ
ꯀꯩꯖꯟ ꯆꯒꯦ
ꯀꯩꯅꯣꯅ ꯆꯥꯕꯗꯣ ꯑꯣ ꯏꯔꯕ
ꯎꯝ ꯑꯦ ꯑꯩꯒꯤꯗꯤ ꯐꯖꯅ ꯇꯥꯕ꯭ꯔꯥ
ꯇꯥꯏ ꯔꯟꯖ ꯇꯥꯏ ꯔꯟꯖꯨꯒꯤ ꯇꯥꯡ ꯄ ꯂꯞꯇ ꯇꯥꯏ
ꯑꯥ ꯅꯪꯒꯤꯗꯤ ꯅꯥꯀꯣꯡꯅ ꯊꯥꯡꯅꯟꯗ꯭ꯔꯅꯤ ꯇꯥꯗ꯭ꯔꯦ
ꯐꯒꯤ ꯑꯅꯤ ꯑꯗꯨꯗꯤ
ꯪ ꯀꯖꯏꯩꯅꯣ
ꯑꯩꯒꯤ ꯀꯥꯗ ꯃꯒꯣ ꯑꯗꯨꯁꯨ ꯊꯣꯔꯦ
ꯑ
ꯑ ꯌ ꯆ ꯂꯩꯅꯨꯡ
ꯑ
ꯃꯗ
ꯀꯣꯏꯒꯤ ꯅꯪꯁꯦ ꯅꯪꯒꯤ ꯐꯣꯟꯗꯩ ꯇꯧ ꯅꯠꯇ꯭ꯔꯣ
ꯏꯌꯥꯔꯄꯤꯤꯁ ꯅ ꯐꯣꯟ ꯂꯩꯇꯥꯥꯕꯅꯦ ꯏꯌꯥꯔꯄꯤꯁ ꯂ ꯍꯥꯞꯄꯅꯦ
ꯑꯦꯕ ꯍꯇꯅꯅ
ꯇꯥꯕ꯭ꯔ
ꯑ ꯑ ꯑꯥ ꯇꯥꯔꯦ ꯇꯥꯔꯦ
ꯆꯔ ꯐꯕ꯭ꯔꯥ
ꯑꯥ
ꯑꯈꯦ ꯌꯥꯔꯦ ꯑꯗꯨꯗꯤ ꯀꯩ ꯋꯥ ꯁꯥꯁꯦꯕ
ꯈꯥꯎꯒꯦ ꯑꯃꯗ
ꯅꯍꯟꯒꯩ ꯑꯣꯏꯔꯗꯤ ꯄꯂꯥꯛ ꯃꯔꯣꯏꯅꯕ
ꯎꯝ ꯑꯗꯣ ꯅꯪꯒꯤꯗꯣ ꯀꯩꯅꯣ ꯇꯧꯋꯀꯣ ꯐ ꯐ ꯂꯑꯣꯀꯣ
ꯄꯨꯊꯨꯑꯝꯃꯅꯤ
ꯀꯩꯅꯣꯗ
ꯏꯁꯄꯤꯀꯔ ꯑꯩ ꯑꯗꯨꯝ ꯑꯍꯥꯡꯕꯗꯨꯅꯤ ꯊꯝꯃꯤꯁꯦ
ꯑꯣ
ꯀꯔꯤ ꯇꯧꯔꯕꯅꯣ
ꯑꯗꯨꯒ ꯅꯪꯒꯤꯗꯤ ꯃꯤ ꯇꯧꯕ ꯍꯧꯔꯕꯕ
ꯇꯧꯗ꯭ꯔꯤꯗ ꯑꯩ ꯄꯩꯈꯥ ꯂꯣꯏꯔ ꯇꯧꯒꯦꯅ ꯈꯜꯂꯝꯕꯅꯦ ꯑꯗꯨꯒꯧ ꯑꯗꯨꯝ ꯉꯔꯥꯡꯁꯨ ꯉꯁꯤꯁꯨ ꯊꯕꯛ ꯈꯔꯗꯅ ꯇꯧꯕꯒꯤ ꯇꯧꯗ꯭ꯔꯤꯕ
ꯎꯝ ꯑꯩꯗꯤ
ꯇꯧꯋ
ꯎꯝ ꯅꯣꯡꯃ ꯆꯪꯅ ꯂ ꯆꯠꯊꯣꯛꯦ ꯌꯥꯅꯤ ꯐꯥꯗꯧꯅꯦꯕ
ꯅꯣꯡꯃꯗ ꯀꯌꯥꯔ ꯇꯧ ꯌꯥꯒꯦ
ꯑꯗꯨꯝꯕꯨꯗꯤꯌꯥꯕꯅꯤ ꯀꯣ ꯑꯗꯣꯝ ꯅꯍꯥꯟꯅꯦ ꯍꯥꯟꯅ ꯍꯥꯏꯔꯛꯑꯝꯕꯗꯗꯤ ꯑꯃꯨꯛ ꯃꯣꯏ ꯑꯦꯞꯀꯤ ꯑꯞꯗꯦꯠ ꯂꯥꯛꯄꯗꯒꯤꯗꯤ ꯇꯔꯥꯃꯉꯥ ꯃꯤꯅꯤꯠ ꯇꯔꯥꯃꯉꯥ ꯇꯔꯥꯃꯉꯥ ꯀꯥꯟꯅꯒꯗꯅꯤꯗ ꯍꯥꯏꯌꯦꯕ
ꯑꯣ ꯃꯤ ꯅꯣꯡꯃꯗ
ꯑ ꯑꯗꯨꯒ ꯑꯃꯨꯛ ꯀꯩꯅꯣ ꯑꯥ ꯑꯀꯛꯅꯕ ꯃꯁꯤꯡꯒ ꯂꯩꯕ꯭ꯔꯥ ꯀꯩꯅꯣ ꯇꯧꯕꯅꯦ ꯑꯗꯒꯤ ꯌꯥꯔꯤꯈꯩ ꯑꯪꯒ꯭ꯔꯦꯖꯤꯁꯨ ꯁꯤꯖꯤꯟꯅꯧꯅꯣꯕ
ꯑꯣ
ꯍꯥꯏꯗꯤ ꯑꯥ ꯏꯅꯥꯎꯄꯤ ꯑꯃ ꯋꯥꯔꯤ ꯁꯥꯟꯅꯕꯗ ꯃꯥꯁꯨ ꯃꯥꯒꯤ ꯀ꯭ꯂꯥꯁꯀꯤ ꯋꯥꯔꯤ ꯁꯅꯕꯗꯨꯗ ꯃꯥꯗꯤ ꯁꯥꯏꯟꯁꯅꯤꯅ ꯇ ꯇ ꯁꯤꯖꯅꯦ ꯆꯅ ꯑꯗꯨꯒ ꯃꯈꯣꯟ ꯀꯩ ꯀꯥ ꯑꯗꯨ ꯑꯗꯥꯗꯤ ꯐꯖꯅ ꯇꯥꯏꯅꯦꯕ ꯗꯤ ꯑꯗꯨꯗꯨꯒ ꯃꯈꯣꯟꯖ‌ꯦ ꯀꯀꯥ ꯐꯖꯅ ꯇꯥꯔꯁꯨ ꯉꯁꯥꯏꯒꯤ ꯃꯔꯣꯟꯗꯨꯅ ꯃꯥꯜꯂꯦꯕꯀꯣ ꯎꯝ ꯄꯩꯁꯥꯗꯣ ꯌꯥꯝ ꯇꯥꯗꯦꯕ ꯃꯥꯏꯄꯥ ꯆ ꯆꯅꯤ ꯀꯌꯥꯩꯅꯣꯝꯗꯪ ꯆꯅꯤ ꯆꯍꯨꯝ ꯁꯨꯃꯥꯏꯅ ꯇꯥꯏꯑꯕ
ꯑꯩꯁꯨꯁꯨꯅꯤꯉ ꯇꯗꯑ ꯑꯩꯗꯤ ꯅꫭꯏ ꯇꯥꯟꯅꯕ꯭ꯔꯅ ꯈꯜꯂꯤꯅꯦ
ꯅꯠꯇꯦ ꯃꯣꯏ ꯂꯨꯄꯥ ꯆꯥꯝꯃꯔꯤꯒ ꯅꯤꯐꯨ ꯍꯥꯏꯕ꯭ꯔꯥ ꯑꯗꯨꯃꯥꯏꯅ ꯇꯥꯕ ꯌꯥꯎꯋꯦ ꯍꯥꯏꯌ‌ꯦ ꯑꯥ ꯑꯗꯨꯃꯥꯏꯅ ꯇꯥꯕ ꯌꯥꯎꯋꯦ ꯍꯥꯏꯌ‌ꯦ
ꯑꯩ ꯆꯅꯤ ꯆꯅꯤ ꯇꯔꯥ ꯌꯧꯗꯕꯅꯦ ꯑꯩꯗꯣ
ꯑ
ꯑꯩꯁꯨ ꯐꯤꯂꯣꯁꯣꯐꯤ ꯇꯧꯕꯒꯤꯅꯦ ꯑꯗꯨꯁꯨ
ꯎꯝ ꯑꯗꯨꯅꯦ ꯑꯗꯨ ꯃꯌꯥꯝ ꯁꯤꯖꯤꯟꯅꯔꯝꯒꯅꯤꯕ
ꯎꯝ
ꯑꯩꯁꯨ ꯑꯗꯨ ꯏꯅꯥꯎꯄꯤꯒꯤꯗ ꯈꯪꯉꯛꯩꯅꯦ
ꯃꯁꯛꯁꯨ ꯈꯪꯅꯍꯂꯦ ꯋꯥꯔꯤꯗꯨ ꯂꯩꯇꯕ
ꯍ ꯍꯣ ꯍꯣꯏ ꯑꯗꯨ ꯃꯥ ꯍꯥꯏ ꯂꯥꯟꯈꯀꯤ ꯋꯥꯅꯤ ꯂꯁꯒ
ꯑꯇꯣꯞꯄ ꯋꯥꯔꯤꯗꯣ ꯇꯧꯅꯤꯡꯉꯥꯏꯁꯨ ꯂꯩꯇꯕ ꯑꯩꯒꯤ ꯄꯨꯟꯁꯤ ꯁꯤꯗꯤ ꯄꯨꯔꯥ ꯀꯩꯅꯣ ꯕ꯭ꯂꯦꯡꯅꯤꯅ
ꯄꯩꯈꯥꯗꯣ ꯑꯩ ꯣ ꯍꯟꯗꯛꯇꯣ ꯄꯤ ꯑꯩꯆ ꯗꯤ ꯑꯣꯏꯅꯤ ꯡ ꯌꯥꯗꫭꯏ ꯃꯥꯟꯗ꯭ꯔꯦ
ꯎꯝ ꯑꯩ ꯑꯗꯨ ꯇꯟꯕꯒꯤꯅꯦ ꯊꯥꯖꯤꯟꯗ꯭ꯣꯏꯁꯦ ꯑꯗꯨ ꯐꯥꯎꯕꯒ ꯌꯥꯔꯛꯇꯕꯒꯤ ꯆꯥꯡꯗꯣ
ꯎꯝ ꯍꯗꯛ ꯀꯣꯏꯁꯟ ꯄꯦꯄꯔ ꯋꯥꯟꯗꯨꯗ ꯌꯥꯝ ꯂꯨꯈ꯭ꯔꯦꯕ ꯋꯥꯟ ꯑꯩ ꯇꯨꯁꯨ ꯀꯟꯐ꯭ꯌꯨꯁ ꯑꯣꯏ ꯆꯠꯂꯦ
ꯎꯝ ꯑꯃ ꯑꯅꯤ ꯍꯥꯏꯕꯅꯤ ꯅꯪꯕꯣ
ꯄꯥꯗꯤ ꯊꯦꯡꯗꯤ ꯂꯣꯏ ꯊꯦꯡꯅꯈ꯭ꯔꯕ ꯉꯥꯛꯇ ꯇꯅ‌ꯦꯕ ꯑꯗꫭꯏꯖꯨꯛ ꯀꯟꯐ꯭ꯌꯨꯖꯟ ꯂꯩꯕꯗꯣ ꯑꯗꯨꯗꯨꯒꯤ ꯑꯩꯉꯣꯟꯗ ꯁꯤꯌꯔꯣꯏꯗꯕꯅ ꯑꯌꯥꯝꯕ ꯑꯣꯏꯔ ꯑꯗꯨ
ꯆꯥꯍꯤ ꯈꯨꯗꯤꯡꯒꯤ ꯑꯗꯨꯃꯥꯏꯅ ꯑꯗꯨꯝ ꯇꯧꯂꯩꯔꯃꯤ
ꯑꯗ ꯁꯨꯃꯥꯏꯁꯟ ꯇ ꯂꯩꯑꯗꯤ ꯀꯌꯥ ꯑꯗꯨꯅ
ꯑꯗꯨꯝꯅꯦ ꯍꯥꯏꯕ ꯑꯊꯥ ꯈꯨꯗꯤꯡꯒꯤꯅꯦ ꯍꯥꯏꯕ ꯑꯗꯨꯏꯅꯦ ꯑꯩꯅ ꯍꯟꯗꯛ ꯊꯥꯖꯤꯟꯗ꯭ꯔꯤꯁꯦ ꯄꯥꯒ ꯄꯥꯗ꯭ꯔꯦ ꯑꯗꯨꯒ ꯊꯥꯕꯨ ꯊꯥꯔꯨꯔꯗꯤ ꯍꯪꯉꯛꯑꯅꯤ ꯍꯥꯏꯗꯣꯛꯄ ꯀꯥꯟꯗ ꯀꯌꯥ ꯐꯪꯉꯦ ꯀꯌꯥ ꯐꯪꯉꯦꯅ
ꯑꯩ ꯐꯣꯟ ꯁꯨ꯭ꯏꯋ ꯑꯣꯞ ꯇꯧꯔꯅꯤ
ꯅꯠꯇꯕ ꯐꯣꯟꯗ ꯐꯣꯟꯗ ꯐꯣꯟꯅ ꯍꯪꯉꯛꯄꯁꯤꯗꯤ ꯈꯔ ꯐꯩ ꯂꯩꯃꯤꯟꯅꯕ ꯃꯤꯅ ꯍꯪꯉꯛꯄꯁꯤꯗꯤ ꯆꯦꯟꯐꯝ ꯂꯩꯇꯕꯤꯅꯤ
ꯑꯩꯈꯣꯏꯗꯤ ꯑꯗꯨꯏꯗꯤ ꯀꯩꯁꯨ
ꯑꯩꯈꯣꯏꯗꯤ ꯍꯪꯉꯛꯑꯅꯤ ꯍꯦ ꯈꯥꯏꯗꯣꯛꯑꯦ ꯍꯥꯏꯕ
ꯀꯣꯏꯔ ꯑꯗꯨꯒꯤꯗꯤ ꯍꯪꯕꯨꯗꯤ ꯍꯪꯒꯅꯤꯕꯀꯣ ꯑꯗꯨꯒ ꯍꯥꯏꯗꯤ ꯌꯥꯗ꯭ꯔꯦꯒ ꯍꯥꯏꯕꯗ ꯌꯥꯝ ꯀꯟꯅ ꯉꯥꯡꯕ ꯈꯣꯠꯄ
ꯎꯝ ꯑꯩꯈꯣꯏꯗ ꯍꯟꯗꯛ ꯌꯥꯈ꯭ꯔꯦ ꯍꯥꯏꯕꯅꯤꯅ ꯍꯟꯗꯛ ꯑꯃꯨꯛ ꯌꯥꯗ꯭ꯔꯦ ꯍꯥꯏꯔꯗꯤ ꯏꯄꯥꯏ ꯏꯄꯥꯏꯍꯧꯔꯅꯤ ꯃꯣꯏꯅ
ꯏꯄꯥꯏ ꯑꯩꯗꯤ ꯏꯄꯥꯏ ꯏꯇꯣꯝ ꯄꯪꯍꯧ ꯍꯧ ꯂꯩꯔ‌ꯦꯍꯥꯏꯕ ꯅꯍꯥꯟ ꯄꯩꯈꯥꯁꯦ ꯑꯗꯨꯝ ꯂꯩꯔꯒꯁꯨ ꯑꯩꯅ ꯂꯥꯡꯕ ꯊꯖꯤꯛ ꯄꯥꯈꯠꯄꯒꯤꯀꯣ ꯏꯁꯇ꯭ꯔꯦꯁꯇꯣ ꯑꯩ ꯑꯗꯨ ꯌꯥꯝ ꯄꯥꯈꯠꯄ ꯑꯃꯐꯥꯎ ꯌꯥꯎꯗ ꯄꯥꯈꯠꯂꯝꯅꯤ
ꯑꯩꯁꯨ ꯏꯁꯣꯔ ꯀꯇꯤ ꯂꯪꯗꯕꯤꯅꯦ ꯑꯩꯈꯣꯏ ꯃꯥꯅ ꯌꯥꯔꯦ ꯏꯕꯦꯝꯃ ꯅꯪ ꯑꯣꯏꯅ ꯀꯔꯏꯔꯣꯝ ꯆ ꯐ꯭ꯔꯣꯅ ꯍꯥꯏꯔꯦ ꯑꯩꯅ ꯑ ꯑꯩꯅ ꯅꯣꯏ ꯃꯌꯥꯝ ꯅꯁꯛ ꯈꯪꯕ ꯌꯦꯡꯅꯤꯡꯗ꯭ꯔꯦ ꯅꯣꯏ ꯊꯕꯛ ꯆꯠꯅꯈꯤꯔꯣꯏꯗ꯭ꯔꯥ ꯊꯕꯛꯁ ꯆꯠ ꯆꯠ ꯠꯅ꯭ꯔꯣ ꯁꯖꯠ ꯆꯠꯈꯣꯅ ꯍꯥꯏꯕ ꯀꯥꯏ ꯂꯩꯕꯤꯔꯅꯣꯅ ꯍꯥꯏꯕ ꯑꯗꯨꯗꯨꯒ ꯅꯪ ꯅꯪ ꯏꯁꯣꯔ ꯑꯃ ꯂꯥꯏ ꯅꯪꯉꯣꯏ ꯆꯠꯈ꯭ꯔꯏ
ꯑꯟꯊ ꯄꯔ ꯋꯥ
ꯆꯂꯣ ꯐꯔꯏ
ꯄꯥꯛ ꯉꯝꯗꯉꯁꯨ ꯉꯝꯃꯛꯇꯦꯕ ꯂꯥꯏꯔꯤꯛ ꯄꯥꯒꯦꯔꯥ ꯄꯥꯔꯣꯏꯒꯦ
ꯍ
ꯃꯤ ꯈꯨꯗꯤꯡ ꯂꯤꯡꯈꯠꯅ ꯉꯝꯔꯣꯏ
ꯍꯧꯖꯤꯛꯁꯤꯅ ꯊꯥꯖꯤꯟꯐꯝꯗꯨ ꯂꯩꯇꯕꯒꯤ
ꯎ
ꯄꯨꯔꯥ ꯃꯤꯔꯒꯤ ꯇꯥꯏꯞꯅꯦꯕ ꯂꯩꯔꯤꯁꯦ
ꯑꯩꯅꯅꯦ ꯈꯠ ꯈꯠ ꯈꯩ ꯑꯦꯁ ꯑꯦꯁ ꯁꯤ ꯊꯥꯖꯤꯟꯈ꯭ꯔꯦ ꯑꯗꯨꯒꯅꯦ ꯁꯤꯦꯂꯦꯕꯁꯇꯤ ꯌꯦꯡꯉꯨꯕꯗꯣ ꯑꯩꯗ ꯑꯝꯇ ꯍꯥꯏꯔꯛꯑꯕ
ꯑꯩ ꯊꯥꯖꯔꯛꯎꯗꯦ ꯑꯩ ꯑꯗꯨ ꯈꯪꯗꯅ
ꯑꯗꯣ ꯁꯨꯝ ꯐ꯭ꯔꯤꯅꯤꯅ ꯑꯩ ꯁꯨꯝ ꯇ꯭ꯔꯥꯏ ꯇꯧꯁꯤꯦ ꯌꯥꯌꯥꯅ
ꯎꯝ ꯎꯝ ꯑꯗꯨꯕꯨꯗꯤ ꯀꯩꯅꯣꯅꯤ ꯀꯩꯅꯣ
ꯍꯣꯏ ꯍꯣꯏ ꯑꯗꯨ ꯑꯗꯨ ꯈꯟꯕ ꯑꯩꯅ ꯑꯗꯨ ꯔꯥꯎꯟ ꯑꯅꯤꯒ ꯊꯥꯕꯅꯦ ꯎꯝ
ꯊꯤ꯭ꯔꯕꯅꯦ ꯑꯦꯂ ꯁꯤ ꯊꯥꯕꯗꯨꯅꯦ ꯑꯪꯀ ꯌꯥꯎ ꯔꯥꯖꯦ ꯍꯥꯏ ꯊꯤꯈ꯭ꯔꯕꯅꯦꯕ
ꯑ ꯑꯪꯈꯜꯁꯦ ꯍꯟꯗꯛꯀꯤꯗꯣ ꯑꯩ ꯅꯉꯣꯟꯗ ꯍꯥꯏꯕꯨ ꯀꯥꯎꯋꯦ ꯁꯤꯟ ꯊꯦ ꯇꯔꯒ ꯍꯪꯉꯦ ꯍꯥꯏꯕ ꯑꯩꯗꯤ ꯄꯨꯔꯥ ꯑꯗꯨꯗꯤ ꯄꯨꯔꯥ ꯕ꯭ꯂꯦꯡ ꯆꯠꯂꯦ ꯍꯥꯏꯕ ꯑꯗꯨ ꯁꯃ
ꯑꯁꯨꯣ ꯑꯖ ꯑꯗꯨ ꯀꯥꯎꯔꯅꯤ ꯑꯗꯨ ꯂꯥꯏꯗꯤ ꯌꯥꯝ ꯂꯥꯏꯒꯤꯈꯤꯕꯅꯦ ꯑꯗꯨꯗꯣ
ꯑꯗꯣ ꯑꯩ ꯂꯣꯏ ꯀꯥꯎꯈ꯭ꯔꯦꯕ ꯊꯥꯏꯅꯒꯤ ꯋꯥꯔꯤꯅꯦ ꯊꯥꯏꯅ ꯀ꯭ꯂꯥꯁ ꯇꯦꯟꯗ ꯇꯝꯈꯤꯕꯅꯦ ꯏꯂꯚꯦꯟ ꯆ ꯆꯁꯨ ꯂꯧꯔꯛꯇꯦ ꯑꯩ ꯄꯨꯔꯥ ꯕ꯭ꯂꯦꯡꯉꯦ ꯑꯩ ꯀꯅꯥꯅꯣ ꯑꯝꯇ ꯈꯪꯗ꯭ꯔꯦ ꯃ ꯁꯛ ꯀꯊꯤ ꯈꯥ ꯈ ꯀꯔꯤꯅ ꯇꯧꯈꯤꯔꯤꯁꯤꯕꯣ ꯑꯗꯨꯗꯩ ꯐꯤꯂꯣꯁꯣꯐꯤꯗ ꯑꯗꯨ ꯍꯪꯕꯗꯨ ꯆꯥꯟꯅꯗ꯭ꯔꯦ ꯍꯥꯏꯕ
ꯑꯗꯨꯝ ꯁꯕꯖꯦꯛ ꯈꯨꯗꯤꯡꯒꯤꯅꯦ ꯍꯥꯏꯕ
ꯍꯣꯏ ꯑꯗꯨ ꯆꯨꯝꯃꯦ ꯑꯗꯨꯁꯨ ꯍꯥꯏꯕꯗꯤ ꯁꯞꯖꯦꯛ ꯁꯞꯖꯦꯛꯇꯨꯒꯤ ꯈꯤꯇꯪ ꯌꯦꯡꯉꯒ ꯄꯦꯄꯔ ꯋꯥꯟꯗ ꯐ꯭ꯔꯦꯝ ꯇꯧꯕ ꯌꯥꯏ ꯍꯥꯏꯕꯅꯤꯗ ꯑꯩꯈꯣꯏꯅ ꯑꯗꯨꯒꯤ ꯀꯩꯅꯣꯗꯣ ꯀꯩꯗꯁꯨ ꯁꯤꯖꯤꯟꯅꯗꯣꯔꯤꯒꯦ
ꯂꯣꯖꯤꯛꯛꯇ ꯁꯤꯖꯤꯟꯅꯖꯣꯏꯅꯤ ꯀꯥꯏ ꯈꯜꯂꯝ ꯈꯜꯂꯖꯕ
ꯀꯣꯁꯇꯣ ꯀꯩꯗꯧꯁꯤꯣꯏꯅꯣ ꯍꯧꯖꯤꯛ ꯇꯧꯔꯤꯀꯥꯟꯗ ꯀꯣꯁ ꯏꯕ ꯀꯩꯅꯣꯗꯣ ꯄꯦꯖꯇꯨꯗ ꯑꯗꯩ ꯄꯥꯐꯟꯗꯨꯗ ꯀꯂꯤꯁꯅꯥ ꯀꯣꯜꯂ ꯆꯥꯗꯔꯔ ꯀꯔꯤꯁꯨ ꯀꯥꯟꯅꯔꯣꯏ
ꯑꯗꯒꯤ ꯀꯩꯅꯣꯒꯤꯁꯨ ꯍꯪꯉꯤꯗꯨꯗꯤ ꯕꯟꯗꯦ ꯃꯥꯇꯔꯝ ꯍꯪꯉꯤꯗꯨꯗꯤ
ꯃꯟꯗꯤꯦ ꯃꯥꯇꯔꯝꯗꯨꯅ ꯑꯃꯛꯀ ꯃꯟꯗꯤꯦ ꯃꯥꯇꯔꯝꯒꯤ ꯂꯤꯔꯤꯛꯁꯇꯣ ꯒꯨꯒꯜꯗ ꯊꯣꯛꯄꯗꯨꯕꯨꯁꯨ ꯃꯥꯟꯅꯩ ꯑꯩꯅ ꯈꯣꯠꯂꯝꯗ ꯆꯨꯝꯃꯤ ꯂꯥꯜꯂꯤ ꯆꯦꯛ ꯇꯧꯐꯝ ꯑꯝꯇ ꯒ꯭ꯌꯥꯟ ꯇꯥꯗ꯭ꯔꯦ
ꯑꯗꯣ ꯑꯗꯨ ꯍꯪꯉꯤꯗꯨꯁꯨ ꯀꯩꯗꯧꯗꯣꯔꯤꯒꯦ ꯍꯥꯏꯕꯅꯤꯗ ꯃꯃꯥꯡꯒꯤ ꯅꯪꯅ ꯊꯥꯍꯧꯗꯕꯗꯣ ꯑꯗꯨꯒꯤꯗꯨꯗꯁꯨꯅꯦ ꯀꯥꯟꯅꯗꯕ ꯌꯥꯝ ꯍꯪꯉꯦꯕ ꯍꯥꯏꯗꯤ ꯁꯤꯅꯤꯃꯥꯗꯨ dd
ꯍꯣꯏ ꯍꯟꯗꯛꯁꯨ ꯀꯩꯅꯣꯒ ꯃꯤꯁꯇꯔ ꯀꯩꯅꯣ ꯃꯤꯁꯇꯔ ꯔꯥꯏꯠ ꯍꯥꯏꯕꯥ ꯇꯥꯏ ꯇꯥꯅꯤ ꯀꯌꯥꯝ ꯍꯪꯉꯉꯥꯏꯦ ꯑꯇꯣꯞꯄ ꯁꯤꯐꯇ
ꯑꯗꯨ ꯀꯥꯟꯅꯗꯕ ꯌꯥꯝ ꯍꯪꯉꯦꯕ ꯑꯗꯨ ꯀꯩ ꯀꯥꯟꯅꯗꯣꯔꯤꯒꯦ ꯍꯥꯏꯕꯅꯤꯗ ꯄꯨ ꯎꯝ ꯤꯖꯦ ꯇꯀꯣ ꯁꯅꯤ
ꯍꯥꯏꯁꯦ ꯍꯣꯏ ꯌꯥꯎꯔꯣꯖꯤ ꯀꯦ ꯑꯗꯣ ꯑꯗꯣ ꯈꯔ ꯀꯌꯥꯗꯅꯣ ꯑꯞꯊꯖꯗꯕꯔ ꯂꯩꯕꯅ ꯈꯔ ꯍꯥꯞꯇꯦ ꯐꯩ ꯑꯗꯨꯅ
ꯑ ꯖꯤ ꯑꯔꯀꯤ ꯄꯩꯁꯥ ꯍꯨꯟꯕ ꯉꯝꯗ꯭ꯔꯖꯥꯠꯂꯣ
ꯈꯪꯅꯤꯡꯉꯣ ꯑꯗꯨꯒꯨꯝꯕ ꯑꯃ ꯇꯧꯕ ꯃꯥꯂꯦ
ꯑꯗꯨꯅ ꯍꯥꯏꯁꯦ ꯐꯤꯍꯥꯎ ꯉꯝꯃꯛꯇꯗꯅ ꯃꯤ ꯈꯔ ꯌꯥꯝ ꯈꯠꯊꯅꯕ ꯈꯔ ꯌꯥꯝ ꯉꯝꯗꯅꯕꯅ ꯇꯧꯔꯕ꯭ꯔꯥ ꯀꯩꯅꯣ ꯑꯩꯈꯣꯏꯒꯤ ꯄꯥꯜꯂꯤꯁꯤꯅꯕꯨꯍ
ꯑꯩꯈꯣꯏꯒꯤꯁꯤ ꯂ ꯍꯦꯟꯖꯜꯂꯛꯑꯦ ꯄꯥꯗꯕ ꯀꯥꯟꯗꯨꯗ ꯑꯩꯗꯣ ꯐꯦꯜ ꯑꯣꯏꯕꯗ ꯑꯩ ꯀꯩꯁꯨ ꯈꯟꯗꯦꯕ ꯈꯤꯇꯪ ꯄꯥꯔꯒ ꯆꯠꯄꯁꯤꯗꯗꯤ ꯈꯤꯇꯪ ꯅ ꯌꯣꯖꯅꯥ
ꯑꯗꯨꯅꯦ ꯑꯦꯅ ꯄꯥꯏꯖꯤ ꯇꯪ ꯀꯥꯏꯅꯍꯜꯂꯗꯅ
ꯋꯥꯔꯤꯡꯈꯩꯁꯨ ꯄꯖꯕ ꯀꯁꯨ ꯉꯝꯊꯕ ꯀꯥꯜꯂꯦ ꯐꯨ ꯀꯥꯟꯗ꯭ꯔꯦ ꯐꯨꯗꯣ ꯑꯗꯨ
ꯑ ꯑꯥ ꯃ ꯌꯥꯔꯗꯋ ꯍꯥꯏꯌꯦ ꯀꯦꯃꯦ ꯂꯗ
ꯍꯥ
ꯅꯦꯍꯥꯁꯨꯅꯦ ꯑꯩꯒ ꯅꯪꯍꯧꯔꯣꯏꯗ ꯑꯃꯥꯛ ꯑꯃꯨ ꯊꯥꯖꯤꯂꯃꯤꯟꯅꯔꯦꯗꯅ ꯑ ꯃꯥꯁꯨ ꯃꯥꯏꯅ ꯉꯔꯥꯡ ꯊꯣꯛꯄꯅꯦꯕ
ꯑ
ꯑꯗꯣ ꯃꯥꯁꯨ ꯇꯧꯋꯤꯌꯦ ꯒꯌꯥꯃꯦꯟ ꯇꯥꯔꯗꯤ ꯈꯪꯒꯨꯝ ꯂꯥꯛꯀꯨꯝꯁꯨ ꯇꯧ
ꯍꯣ ꯑꯗꯨꯃꯥꯏꯅ ꯑꯌꯥꯝꯕ ꯇꯣ
ꯑꯥ ꯑꯗꯨꯃꯥꯏꯅ ꯑꯗꯨꯃꯥꯏꯅ ꯇꯧꯋꯦ ꯑꯗꯨꯒ ꯃꯣꯏ ꯑꯗꯨꯁꯨ ꯀꯩꯅꯣ ꯑꯗꯨꯗꯤ ꯌꯥꯎꯗ꯭ꯔꯦ ꯍꯥꯏ ꯀꯩꯅꯣꯗꯣ ꯁꯇꯦꯠꯃꯦꯟ ꯊ꯭ꯔꯨ ꯐꯣꯁ ꯇꯧꯕꯩꯗ ꯑꯗꯨꯝꯕ ꯑꯗꯨꯝꯕ ꯌꯥꯎꯗꯕꯗꯨꯅꯗꯤ ꯐꯩ
ꯐꯩ
ꯀꯣꯏ ꯉꯥꯎ ꯍꯥꯏꯕ ꯑꯗꯨꯗꯣ ꯆꯨꯝꯕꯁꯨ ꯃꯥꯟ ꯆꯨꯝꯗꯕꯁꯨ ꯃꯥꯟ
ꯑꯗꯨꯕꯨꯗꯤ ꯑꯗꯣ ꯈꯤꯇꯪ ꯑꯈꯪꯗꯦ ꯃꯦꯖꯔ ꯄꯣꯕꯗꯨꯅ ꯈꯔ ꯄꯥꯔꯗꯤ